ꯇꯕꯔꯣ
ꯇꯥꯏꯌꯦ ꯍꯣꯏ
ꯑꯁ ꯐꯣꯟ ꯇꯧꯕ ꯌꯥꯝ ꯅꯨꯡꯉꯥꯏꯀꯣ ꯁꯠ ꯁꯠ ꯁꯠ ꯁꯠ ꯇꯥꯏꯌꯦꯕ
ꯍꯣꯏ ꯍꯣꯏ ꯇꯥꯏ ꯃꯤ ꯌꯥꯝꯗꯕꯒꯤ ꯏꯅꯦ
ꯑꯗꯨꯒꯤ ꯑꯣꯏꯕ꯭ꯔꯥ ꯈꯪꯗꯦꯅꯦ
ꯑꯣꯔꯝꯒꯅꯤ ꯍꫭꯏ ꯋꯔꯤꯁꯦ ꯌꯥꯝ ꯅꯨꯡꯉꯥꯏ ꯋꯔꯤ ꯅꯨꯡꯉꯥꯏꯃꯟꯕꯒꯤ꯭ꯔꯥ ꯈꯥꯟꯗꯦ ꯄꯨꯡꯁꯤ ꯆꯠꯄ ꯈꯪ
ꯑꯖꯅꯦ ꯈꯪ ꯈꯥꯎꯗꯦ
ꯑꯗꯨꯅꯦ ꯅꯪꯒꯤ ꯋꯥꯔꯤ ꯇꯥꯕ ꯅꯨꯡꯉꯥꯏ ꯑꯗꯨꯝ ꯂꯤꯌꯣ ꯑꯩꯅ ꯍꯥꯏꯕꯗꯤꯀꯣ
ꯃꯣꯏ ꯏꯃꯨꯡ ꯃꯃꯥꯈꯣꯏꯁꯨ ꯅꯪꯉꯣꯟꯗ ꯍꯥꯏꯔꯛꯇ꯭ꯔꯣ ꯁꯨꯃꯥꯏꯅ ꯇꯧꯕꯅꯣ ꯇꯧꯔ ꯍꯥꯏꯅ
ꯑ ꯑꯩꯉꯣꯟꯅ ꯑꯗꯨꯝ ꯁꯥꯎꯅꯤꯡꯉ ꯑꯗ ꯃꯣꯏ ꯃ ꯃꯥꯗ ꯍꯥꯏꯗꯤ ꯀꯩ ꯍꯥꯏꯁꯤꯔꯥ ꯎꯝ ꯃꯇꯝꯁꯦ ꯃꯥꯡꯍꯟꯁꯦ ꯀꯨꯏꯔꯕꯅꯦꯕ
ꯑꯥ
ꯑꯩꯁꯨ ꯍꯥꯏꯗꯤ ꯑꯩꯁꯨ ꯃꯤ ꯇꯣꯞꯄꯩꯗꯨꯃ ꯂꯣꯏꯅ ꯑꯍꯥꯟꯕ ꯁꯦꯔꯅ ꯈꯟꯕꯩ ꯋꯥꯅꯤꯀꯣ ꯑꯩꯈꯣꯏꯁꯦ ꯆꯣꯏ ꯅꯣꯏꯗ ꯂꯩꯕꯗꯣ ꯑꯣ ꯁꯦꯔ ꯁꯦꯔꯥ ꯔꯅ ꯈꯟꯕꯅꯦꯕꯗꯤ ꯑꯃ ꯅꯨꯡꯁꯤ ꯅꯨꯡꯁꯤꯔꯔꯝꯕꯗꯣ ꯌꯥꯝ ꯏꯔꯥꯏ ꯂꯥꯏꯅ ꯀꯩꯅꯣ ꯇꯧꯅꯤꯡꯗꯦꯕ ꯃꯣꯏ ꯃꯤꯒꯤ ꯊꯃꯣꯏꯗꯣ ꯀꯥꯏꯍꯟꯅꯤꯡꯗꯦꯕ
ꯆꯨꯝꯃꯦ ꯆꯨꯝꯃꯦ ꯑꯣ ꯅꯪ ꯑꯗꯨ ꯅꯨꯄꯤ ꯀꯣꯏꯕ ꯀꯥꯟꯗ ꯑꯁꯨꯃꯥꯏꯅ ꯇꯧꯋꯦ ꯏꯃꯨꯡꯅ ꯄꯥꯝꯗꯦ ꯍꯥꯏꯕꯗꯣ ꯃꯣꯏ ꯂꯣꯏ ꯈꯪꯕ ꯃꯥꯜꯂꯤꯀꯣ
ꯈꯪꯗꯦ ꯑꯣ ꯑꯩ ꯑꯗꯨ ꯅꯨꯄꯤꯗꯨ ꯈ ꯈꯔ ꯈꯪꯉꯝꯃꯅꯤ
ꯑꯣꯥ
ꯈꯪꯂꯝꯒꯅꯤ
ꯑꯗꯨꯒꯤ ꯑꯣꯏꯔꯝꯒꯅꯤ ꯍꯥꯏꯔꯤꯗꯣ
ꯅꯨꯡꯉꯥꯏꯇꯦ ꯌꯥꯝ ꯀꯩ ꯍꯥꯏ ꯋꯥꯔꯧ ꯋꯥꯔꯧꯔꯝꯕꯅꯤ ꯑꯩꯉꯣꯟꯗ ꯃꯇꯝꯁꯦ ꯌꯥꯝ ꯃꯥꯡꯍꯟꯈ꯭ꯔꯦꯕ
ꯎꯝ ꯌꯨꯝ ꯄꯥꯟꯈ꯭ꯔꯕꯣ ꯍꯧꯖꯤꯛꯇꯤ
ꯄꯥꯂꯝ ꯈꯤꯔꫭꯏꯗ
ꯑꫭ
ꯆꯍꯤ ꯇꯨ ꯊꯥꯎꯖꯟ ꯑꯩꯠꯇꯤꯟꯗꯒꯤꯀꯣ ꯆꯍꯤ ꯃꯉꯥ ꯍꯦꯜꯂꯝꯃꯅꯦ
ꯏꯠꯇꯤꯟ ꯅꯥꯟꯇꯤꯟ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯥꯏꯚ ꯇ꯭ꯋꯦꯟꯇꯤ ꯐꯥꯏꯚ ꯐꯥꯎ ꯅꯨꯡꯁꯤꯅ ꯌꯣꯟ ꯅꯕꯅꯤ
ꯅꯠꯇꯗ ꯍꯥꯏꯖ ꯇꯠ ꯀ ꯅꯠꯇ ꯇ꯭ꯋꯦꯟꯇꯤ ꯊꯔꯤ ꯇ꯭ꯋꯦꯟꯇꯤ ꯐꯥꯏꯚꯀꯤ ꯃꯃꯥꯡꯗꯅꯤ ꯀꯩꯅꯣ ꯆꯍꯤ ꯃꯉꯥ ꯇ꯭ꯋꯦꯟꯇꯤ ꯊ꯭ꯔꯤ ꯅꯠꯇ꯭ꯔꯣ
ꯇ꯭ꯋꯦꯟꯇꯤ ꯐꯣꯔ ꯐꯥꯎ ꯅꯕꯥꯅꯤ ꯑꯗꯨꯝ ꯅꯨꯡꯁꯤꯅꯔꯤꯗꯨꯗꯤ ꯇ꯭ꯋꯦꯟꯇꯤ ꯐꯣꯔ ꯐꯥꯎ ꯅꯠꯇ꯭ꯔꯣ
ꯍꯣꯏ ꯇꯨ ꯊꯥꯎꯖꯟ ꯇ꯭ꯋꯦꯟꯇꯤ ꯊ꯭ꯔꯤꯗꯒꯤꯗꯤ ꯈꯔ ꯈꯔ ꯑꯗꯨꯝ ꯀꯩꯅꯣ ꯇꯧꯔꯕꯅꯤ ꯑꯃꯨꯛ
ꯑꯗꯨꯅꯦꯕ ꯅꯪꯅ ꯆꯤꯟꯊꯤꯑꯕ ꯑꯩꯉꯣꯟꯗ ꯍꯥꯏꯔꯛꯄ ꯀꯥꯟꯗ ꯀꯨꯏꯔꯦ ꯀꯥꯏꯅ ꯅꯕꯥꯅꯤ ꯄꯥꯎ ꯐꯥꯎꯅꯕꯗꯣ ꯂꯦꯞ ꯇ꯭ꯔꯤꯚꯩ ꯃꯇꯝꯗ ꯑꯩꯉꯣꯟꯗ ꯅꯪ ꯍꯥꯟꯅ ꯐꯥꯎꯔꯛꯄꯅꯦꯕ ꯅꯠꯇ꯭ꯔꯣ ꯅꯨꯄꯥꯅꯤ ꯐꯥꯎꯅꯔꯒ ꯑꯗꯨ ꯃꯇꯝꯗꯗꯤ ꯁꯦ ꯅꯪꯒꯤ ꯀꯩꯅꯣ ꯈꯔ ꯏꯪꯒꯤꯠ ꯂꯩꯕ ꯃꯥꯜꯂꯦ ꯍꯥꯏꯕ ꯃꯇꯝꯗ ꯅꯕꯥꯅꯤꯗꯣ ꯂꯣꯏꯅ ꯇꯣꯛꯅꯕꯅꯦꯕ ꯑꯗꯨꯒ ꯑꯩꯉꯣꯟꯗ
ꯅꯠꯇꯦ ꯑꯗꯨꯒꯤ ꯅꯠꯇꯦ ꯄꯨꯔꯥ ꯇꯣ ꯑꯁ ꯅꯪꯗꯤ ꯄꯨꯔꯥ ꯇꯣ ꯀꯩꯅꯣ ꯇꯨ ꯊꯥꯎꯖꯟ ꯇ꯭ꯋꯦꯟꯇꯤ ꯊ꯭ꯔꯤꯗꯒꯤꯅꯦ ꯈꯔ ꯈꯔ ꯑꯗꯨꯝ ꯀꯩꯅꯣ ꯇꯧꯕꯗꯣ ꯌꯨꯝꯒꯤ ꯄ꯭ꯔꯦꯁꯔ ꯍꯥꯏꯇꯥꯔꯦꯀꯣ ꯄꯤꯔꯛꯄꯗꯨꯗ ꯃꯇꯝ ꯃꯇꯝ ꯑꯃ ꯐꯥꯎ ꯐꯥꯎꯅꯔꯝꯗ꯭ꯔꯕꯅꯦ
ꯑꯥ
ꯐꯥꯎꯅ ꯍꯥꯏꯗꯤ ꯑꯗꯨꯝ ꯑꯁ ꯅꯨꯡꯁꯤ ꯃꯥꯁꯨ ꯅꯨꯡꯁꯤ ꯑꯗꯨꯝ ꯅꯨꯡꯁꯤꯕꯒꯤꯀꯣ ꯑꯗꯨꯝ ꯐꯥꯎꯅꯕ ꯑꯃꯨꯛ ꯍꯧꯕꯅꯦꯕ
ꯑꯣ
ꯑꯗꯨ ꯑꯗꯨꯗꯅꯦ ꯑꯩꯈꯣꯏ ꯏꯆꯦ ꯍꯣꯏꯅ ꯐꯣꯟ ꯇꯧꯔꯒ ꯍꯥꯏꯕꯗꯣ
ꯎꯝ
ꯑꯗꯨꯒꯤꯅꯦ
ꯈꯪꯗ꯭ꯔꯦꯗ ꯁꯨꯃꯥꯏ ꯃꯣꯏꯗꯣ ꯑꯁꯨꯃꯥꯏꯅ ꯇꯧꯔꯝꯃꯗꯤ ꯇꯧꯔꯝꯗ꯭ꯔꯗꯤ ꯅꯪ ꯍꯧꯖꯤꯛ ꯌꯨꯝ ꯄꯥꯜꯂꯝꯃꯅꯤꯀꯣ
ꯑꯁ ꯈꯪ
ꯅꯆꯥ ꯐꯥꯎ ꯃꯉꯥ ꯇꯔꯨꯛ ꯂꯩꯔꯝꯃꯅꯤ ꯅꯪ
ꯄꯥꯜꯂꯝꯕꯁꯨ ꯌꯥꯏ ꯑꯁ ꯑꯗꯨꯗꯤ ꯍꯦꯟꯃꯟꯗ꯭ꯔꯣ
ꯍꯦꯃꯟꯗꯦ ꯌꯥꯝ ꯄꯣꯛꯑꯝꯃꯅꯤ ꯅꯪ
ꯑꯗꯨꯒꯤ ꯅꯨꯄꯤꯗꯨꯀꯣ ꯆꯦꯜꯂꯁꯦ ꯈꯣꯠꯁꯦ ꯌꯥꯝ ꯍꯥꯏꯕꯅꯦ
ꯑꯣ ꯅꯪꯅ ꯌꯥꯗꯕ
ꯍꯣꯏ ꯆꯦꯜꯂꯁꯦ ꯄꯣꯠꯁꯦ ꯃꯥꯅ ꯑꯗꯨꯝ ꯁꯥꯎꯋꯦꯅ ꯑꯁ ꯃꯊꯪ ꯆꯍꯤ ꯃꯊꯪ ꯃꯊꯪ ꯆꯍꯤ ꯇꯧꯔꯦꯀꯣ ꯃꯥ ꯁꯥꯎꯕꯅꯦ
ꯑꯗꯨ ꯅꯪ ꯆꯦꯟꯊꯣꯛꯀꯦꯗꯤ ꯍꯥꯏꯗꯤ ꯄꯪꯉꯤ ꯌꯥꯝꯅ ꯅꯪ
ꯀꯔꯤꯅꯣꯍꯦ ꯀꯗꯥꯢꯗꯩꯅꯣꯗ ꯑꯦ ꯃꯥꯅꯦ ꯀꯩꯅꯣ ꯑꯩ ꯐꯖꯅ ꯇꯧꯕꯤꯕꯅꯦꯍꯦ ꯃꯥꯗꯤ
ꯑꯣ
ꯍꯥꯏꯗꯤ ꯃꯥꯁꯦ ꯑ ꯀꯩꯅꯣꯗ ꯑꯥꯗ ꯑꯁꯤꯗ ꯀ꯭ꯂꯥꯁ ꯀꯔꯤꯝ ꯊꯥꯗꯦꯕ ꯀ꯭ꯂꯥꯁ ꯏꯂꯚꯦꯟꯒ ꯇꯨꯋꯦꯞꯀ ꯁꯤꯗ ꯀꯥꯗꯦꯕ
ꯑꯣ
ꯀꯩꯅꯣꯗꯔꯥ ꯑꯥ ꯀꯩꯅꯣꯗ ꯀꯥꯔꯨꯕꯗꯣ ꯑ ꯌꯥꯝ ꯂꯨꯋꯦ ꯍꯥꯏꯕꯀꯣ ꯀ꯭ꯂꯥꯁ ꯇꯨꯌꯦꯜꯄꯇꯣ ꯑꯅꯤꯔꯛ ꯊꯥꯏ ꯍꯥꯏꯌꯦ ꯐꯦꯜ ꯑꯣꯏꯕ
ꯑꯣ
ꯑꯗꯨꯒꯤ ꯃꯥ ꯁ꯭ꯀꯨꯜ ꯀꯥꯔꯣꯏꯒꯦꯅ ꯂꯩꯕꯅꯦꯕ
ꯑꯣ
ꯑꯩꯅ ꯁ꯭ꯀꯨꯜ ꯀꯥꯗꯕ ꯌꯥꯔꯣꯏꯍꯦ ꯀ꯭ꯂꯥꯁ ꯇꯦꯟ ꯈꯛꯇꯪꯗꯤ ꯀꯥꯏꯗꯩꯅꯣꯅ ꯑꯩꯅ ꯅꯝꯐꯨ ꯀꯩꯅꯣꯗ ꯇꯦꯡꯀꯣꯟꯖꯥꯡꯗꯣ
ꯑꯥ
ꯍꯥꯏꯗ ꯆꯜꯂꯣꯅ ꯍꯥꯏꯔꯒ ꯃꯥꯁꯤ ꯇꯣꯛꯑꯒꯦ ꯑꯁ ꯆꯜꯂꯔꯣꯏꯒꯦ ꯇꯧꯔꯣꯢ ꯌꯥꯝ ꯇꯧꯕꯅꯦ ꯑꯩꯅ ꯅꯪ ꯑꯗꯨꯗꯤ ꯌꯥꯔꯣꯏꯍꯦ ꯑꯩꯅ ꯅꯝꯗꯅꯀꯣ ꯇꯧꯍꯟꯕꯅꯦꯕ
ꯑꯣ
ꯇꯧꯍꯅꯦ ꯍꯧꯖꯤꯛꯇꯤ ꯀꯩꯅꯣ ꯂꯣꯏꯔꯦ ꯒ꯭ꯔꯦꯖꯨꯌꯦꯁꯟ ꯑꯥ ꯀꯩꯅꯣꯗꯒꯤ ꯂꯣꯏꯔꯦ ꯑꯗꯨ ꯑꯗꯨ ꯃꯇꯥꯡꯗ ꯑꯩꯉꯣꯟꯗ ꯌꯥꯝ ꯊꯥꯒꯠꯄꯅꯦꯕ ꯅꯪ ꯌꯥꯎꯗ꯭ꯔꯗꯤ ꯀꯩꯅꯣ ꯇꯧꯔꯣꯢ ꯁꯤꯐꯥꯎ ꯇꯝꯕ ꯉꯝꯃꯣꯏ ꯈꯣꯠꯂꯣꯏꯅ
ꯑꯣ ꯌꯥꯝ ꯅꯨꯡꯁꯤꯕ ꯋꯥꯔꯤꯅꯤꯅꯦꯀꯣ
ꯃꯣꯏ ꯃꯣꯏ ꯃꯥ ꯍꯣꯏꯁꯨ ꯑꯩꯈꯣꯏꯗ ꯑꯗꯨꯝ ꯐ꯭ꯔꯤ ꯐ꯭ꯔꯤ ꯑꯦꯝ ꯐꯦꯡ ꯇꯧꯕ ꯑꯗꯨꯃꯥꯏꯅ ꯇꯧꯕꯅꯦ ꯐꯣꯟꯁꯨ ꯑꯗꯨꯝ ꯋꯥꯔꯤ ꯌꯥꯝ ꯅꯨꯡꯉꯥꯏ ꯅꯨꯡꯉꯥꯏ ꯑꯗꯨꯝ ꯋꯥꯔꯤ ꯁꯥꯕꯅꯦ
ꯅꯣꯏ ꯏꯃꯨꯡꯅꯗꯤ ꯑꯩꯈꯣꯏ ꯑꯩꯈꯣꯏꯗꯧꯅ ꯇꯧꯗꯕ ꯑꯩꯈꯣꯏ ꯏꯃꯥꯈꯣꯏꯒ ꯅꯣꯏ ꯏꯃꯨꯡꯒꯗꯤ ꯑꯗꯨꯝ ꯀꯩꯅꯣ ꯇꯧꯋꯤꯗꯅꯀꯣ ꯈꯪꯅꯕꯅꯤꯅ ꯑꯗꯨꯝ ꯀꯔꯤ ꯍꯥꯏꯁꯤꯔꯥ ꯑꯁꯨꯃꯥꯏꯅ ꯇꯧꯕꯗꯨꯗꯤ ꯅꯣꯏꯗꯤ ꯇꯧꯗꯕꯀꯣ
ꯑꯩꯈꯣꯏ ꯏꯃꯨꯡ ꯑꯅꯤꯗꯤ ꯑꯗꯨꯃꯥꯏꯅ ꯇꯧꯗ꯭ꯔꯦ
ꯑꯣ
ꯁꯨꯃꯥꯏꯅ ꯇꯧꯗ꯭ꯔꯦꯗ ꯃꯣꯏꯃꯥꯅꯁꯨ ꯑꯩ ꯑꯗꯨꯝ ꯀꯩꯅꯣ ꯇꯧꯕꯅꯦ ꯐꯤ ꯐꯦꯡꯇ ꯋꯥꯔꯤ ꯐꯣꯜꯂꯒ ꯀꯣ ꯋꯥꯔꯤ ꯑꯗꯨꯝ ꯑꯗꯨꯝ ꯋꯥꯔꯤ ꯁꯥꯕꯅꯦ ꯑꯁ ꯑꯩ ꯇꯧꯁꯤ ꯇꯧꯈ꯭ꯔꯦꯗ ꯃꯣꯏ ꯃꯃꯥꯗꯨꯅ ꯌꯥꯝ ꯅꯥꯒꯟꯕꯅꯦꯕ
ꯎꯝ ꯎꯝ
ꯅꯥꯒꯟꯕ ꯍꯥꯏꯗꯤ ꯑꯩꯈꯣꯏꯒꯤ ꯕꯤꯚ꯭ꯔꯒꯨꯝꯕ ꯆꯥꯎꯊꯣꯛꯄꯗ ꯑꯗꯨꯃꯥꯏꯅ ꯇꯧꯋꯦ
ꯎꯝ
ꯍꯥꯏꯗꯤ ꯀꯩꯅꯣ ꯇꯧꯗꯦꯕ ꯃꯥ ꯃꯆꯟꯅꯨꯄꯤꯗꯨꯁꯨ ꯁꯤꯗ ꯀꯌꯥ ꯂꯩꯇꯕꯅꯤꯅꯀꯣ ꯁꯤꯗꯒꯤ ꯂꯩꯔꯛꯇꯕꯅꯤꯅ ꯂꯣꯟꯗꯁꯨ ꯀꯌꯥ ꯊꯣꯛ ꯅꯠꯇꯦꯕ ꯑꯗꯨꯒꯨꯝꯕ ꯌꯦꯡꯕ ꯈꯣꯠꯄ ꯑꯩꯅ ꯂꯣꯏꯅ ꯇꯧꯔꯒ ꯆꯠꯄꯅꯦꯕ ꯑꯗꯨꯅ
ꯑꯗꯨꯅꯦ ꯃꯣꯔ ꯌꯥꯝ ꯐꯪꯉꯅꯤꯅꯦ
ꯈꯪꯗꯦꯅ ꯀꯒꯥꯔꯤ ꯕꯣꯅꯣ ꯋꯥꯔꯧꯔꯒ ꯑꯣ ꯅꯣꯏꯅ ꯋꯥꯔ ꯂꯩꯔ ꯀꯥꯟꯗ ꯀꯔꯤ ꯄꯣꯅꯗ
ꯑꯁ ꯋꯥꯔꯧꯔꯝꯃꯔꯣꯏꯗ ꯍꯧꯖꯤꯛꯇꯤ ꯂꯣꯏ ꯀꯥꯎꯔꯝꯃꯅꯤ ꯑꯗꯨꯗ ꯑꯩꯁꯨ ꯅꯣꯡꯃ ꯅꯣꯡꯃꯗꯤ ꯋꯥꯔꯤ ꯁꯥꯔꯝꯕ ꯌꯥꯏ ꯃꯣꯏꯗꯣ ꯀꯣ ꯑ ꯅꯨꯄꯥꯗꯣ ꯌꯥꯝꯅꯗꯤ ꯐꯕꯅꯦ ꯀꯥꯏꯅ ꯋꯥꯔꯤ ꯇꯧꯔꯝꯕ ꯌꯥꯏ ꯃꯣꯏ
ꯃꯃꯥꯡ ꯀꯩꯅꯣꯗ ꯃꯥꯔꯁꯇꯔꯣ ꯑꯦꯄ꯭ꯔꯤꯜ ꯑꯦꯄ꯭ꯔꯤꯜ ꯑꯗꯨꯋꯥꯏꯗ ꯑꯣꯏꯔꯝꯒꯅꯤ
ꯎꯝ
ꯑꯉꯥꯡꯁꯤꯡꯒꯤ ꯀꯩꯅꯣꯗꯣ ꯀꯝꯄ꯭ꯌꯨꯇꯔ ꯇꯝꯕꯒꯤ ꯁꯥꯔꯇꯤꯐꯤꯀꯦꯠꯇꯣ ꯑꯩꯉꯣꯟꯗ ꯂꯩꯕ
ꯑꯦ ꯅꯪ ꯑꯩꯉꯣꯟꯗ ꯍꯥꯏꯗꯦꯀꯣ
ꯄꯤꯈ꯭ꯔꯕꯅꯤ ꯀꯩꯅꯣꯗ ꯀꯩꯅꯣꯗ ꯅꯣꯏ ꯈꯨꯟꯒꯤ ꯈꯨꯟꯒꯤ ꯋꯥꯡ ꯋꯥꯡꯃꯅ ꯂꯩꯕ ꯅꯨꯄꯤꯗꯨꯣ ꯑꯥ ꯑꯥꯗ ꯆꯠ ꯀꯅꯤ ꯍꯥꯏꯕꯒꯤ ꯃꯉꯣꯟꯗ ꯄꯤꯈ꯭ꯔꯕꯅꯦꯕ ꯑꯗꯨ ꯅꯣꯡꯃꯁꯨꯅꯦ ꯑꯩꯈꯣꯏꯗꯤ ꯑꯦꯄ꯭ꯔꯤꯜꯗ ꯑꯗꯨꯝ ꯑꯣꯏꯔꯝꯃꯅꯦ ꯐꯣꯟ ꯇꯧꯔꯛꯑꯒ ꯑꯩꯒꯤ ꯐꯣꯟ ꯇꯧꯕ꯭ꯔꯥꯅ ꯐꯣꯟ ꯇꯧꯔꯛꯄꯅꯤ
ꯀꯩ ꯍꯥꯏꯕꯅꯣ ꯇꯥꯗ
ꯍꯣꯅꯦ ꯅꯣꯡꯃꯅꯦ ꯀꯣꯏꯗ꯭ꯔꯤ ꯍꯥꯏꯕ ꯀꯣꯏꯗ꯭ꯔꯤ ꯍꯥꯏꯕ ꯍꯟ ꯑꯦꯄꯔꯤꯜ ꯄꯔꯤꯜ ꯑꯣꯇꯥꯏꯗ ꯑꯣꯏꯔꯝꯒꯅꯦꯕ ꯑꯩꯉꯣꯟꯗ ꯐꯣꯟ ꯇꯧꯔꯒ ꯑꯩꯒꯤ ꯐꯣꯟ ꯑꯃꯨꯛꯇꯪ ꯇꯧꯕꯔꯥ ꯀꯩꯀꯩ ꯐꯣꯟ ꯀꯩꯒꯨꯝꯕ ꯇꯧꯕ꯭ꯔꯥ ꯐꯣꯟ ꯇꯧꯔꯛꯔꯕ ꯑꯩꯗꯤ
ꯑꯗꯨ ꯅꯨꯄꯤꯅ ꯅꯪ ꯀꯣꯏꯔꯝꯕ ꯅꯨꯄꯤꯗꯨꯅ
ꯍꯣꯏ
ꯑꯣ ꯑꯣ
ꯃꯥꯅ ꯃꯥꯒꯤ ꯐꯣꯟꯗꯣ ꯀꯃꯥꯏꯅ ꯇꯧ ꯑꯦ ꯀꯃꯥꯏꯅ ꯇꯧꯗꯣꯏꯅꯣ ꯑꯗꯨꯒꯨꯝꯕ ꯑꯩ ꯍꯩꯇꯦ ꯈꯣꯠꯇꯦ ꯑꯩ ꯍꯥꯏꯈ꯭ꯔꯕꯅꯦ ꯃ ꯐꯣꯟ ꯑꯃꯨꯀ ꯃꯥꯏꯅ ꯍꯤꯛ ꯇꯧꯁꯦ
ꯊꯃꯣꯏꯗ ꯇꯤꯡꯂꯥꯎꯗ꯭ꯔꯣ ꯃꯥꯅ ꯑꯃꯨꯛ ꯇꯧꯔꯛꯄ ꯀꯥꯟꯗ ꯊꯃꯣꯏꯗ ꯇꯤꯡ ꯂꯥꯎꯗ꯭ꯔꯣ ꯍꯥꯏꯕ
ꯀꯩꯁ ꯇ ꯀꯩꯁ ꯇ ꯍꯗ꯭ꯔꯦꯗ ꯑꯁ ꯍꯥꯏꯔꯒ ꯀꯩꯗꯧꯗꯣꯏꯅꯣꯅ ꯑꯩꯅ ꯍꯥꯏꯗꯕꯅꯦ
ꯑꯗꯨꯅꯦ ꯍꯥꯏꯕ ꯌꯥꯕꯅꯤꯅ ꯑꯩꯉꯣꯟꯗ ꯂꯣꯂꯦꯕ ꯅꯠꯇ꯭ꯔꯥ
ꯂꯣꯠꯄ ꯅꯠꯇꯦ ꯁꯤ ꯂꯣꯠꯇꯕꯤꯗ ꯍꯥꯏꯔꯛꯏ ꯁꯤꯗꯤ
ꯑꯗꯣ ꯉꯁꯤ ꯌꯥꯔꯦ ꯌꯥꯔꯦ ꯅꯪ ꯐꯣꯟ ꯊꯝꯕ ꯀꯥꯟꯗ ꯅꯪ ꯑ ꯑꯍ ꯆꯩ ꯆꯥꯅꯤ ꯅꯪ ꯑꯍ ꯑꯍ ꯍꯍ ꯑꯩꯉꯣꯟꯗ ꯍꯥꯏꯗꯕ ꯑꯗꯨꯒꯨꯝꯕ ꯂꯨꯔꯕ ꯕ ꯋꯥꯗꯨꯕꯨ ꯑꯩꯉꯣꯟꯗ ꯍꯥꯏꯗꯣꯛꯇꯕ ꯅꯪ ꯂꯣꯠꯀꯦꯅ ꯂꯣꯠꯄꯅꯤ ꯅꯪ
ꯑꯩ ꯍꯥꯏꯒꯦꯟꯗꯤ ꯈꯜꯂꯝꯕꯅꯦꯕ ꯍꯥꯏꯔꯨꯔꯒ
ꯅꯥ ꯆꯍꯤ ꯑꯃ ꯍꯦꯜꯂꯦ ꯑꯗꯨꯐꯥꯎꯕ ꯍꯥꯏꯗꯕ
ꯀꯨꯏꯗ꯭ꯔꯤꯍꯦ
ꯀꯨꯏꯗ꯭ꯔꯤ ꯌꯥꯏ ꯌꯦ ꯃꯃꯥꯡ ꯆꯍꯤ ꯑꯦꯄ꯭ꯔꯤꯜ ꯅꯠꯇ꯭ꯔꯣ ꯆꯍꯤ ꯑꯃ ꯍꯦꯜꯂꯦꯗꯅ ꯍꯧꯖꯤꯛ ꯖꯨꯟꯅꯦ ꯖꯨꯂꯥꯏꯅꯦꯗ
ꯅꯠꯇꯦ ꯍꯟꯗꯛꯅꯦ ꯍꯟꯗꯛꯅꯦ ꯑꯩꯅ ꯆꯦ ꯄꯤ ꯑꯩꯅ ꯆꯦ ꯄꯤꯈꯤꯕꯁꯨ ꯆꯦ ꯄꯤꯒꯤꯕꯖꯨ ꯍꯟꯗꯛꯅꯦꯕ
ꯑꯣ ꯑꯩꯉꯣꯟꯗ ꯁꯨꯨꯛꯍꯥꯏ ꯍꯥꯏꯗꯕ
ꯀꯩꯗꯧꯗꯣꯏꯅꯣꯗ ꯍꯥꯏꯔꯒ
ꯂꯧꯁꯤꯟꯕ ꯉꯝꯗꯕ ꯏꯁ ꯑꯍ ꯍ ꯍ
ꯋꯥꯔꯤꯗꯤ ꯆꯦ ꯇꯣꯛꯑꯁꯤ ꯁꯦ
ꯗꯥꯏꯔꯦꯛ ꯇꯣꯛꯑꯣꯏ
ꯍꯌꯦꯡ ꯑꯌꯨꯛ ꯉꯟꯇꯥ ꯍꯧꯒꯠꯂꯒ ꯎꯡ ꯏ ꯆꯤꯡꯗꯣ ꯐꯥꯠ ꯐꯠ ꯐꯠ ꯆꯠꯂꯨ
ꯑꯗꯣ ꯃꯥ ꯇꯧꯔꯛꯄ ꯀꯥꯟꯗꯅꯦ ꯅꯪ ꯅꯝꯕꯔꯗꯤ ꯈꯪ ꯈꯪꯍꯧꯕ꯭ꯔꯥ
ꯑꯁ ꯑꯩꯒꯤ ꯅꯝꯕꯔ ꯆꯤꯟꯐꯥ ꯑꯗꯨꯝ ꯄꯨ ꯄꯨꯕꯅꯦ
ꯃꯥꯔꯣ
ꯍꯣꯏ
ꯑꯗꯣ ꯋꯥꯔꯤꯗꯤ ꯁꯥꯟꯅꯗ꯭ꯔꯣ ꯅꯕꯥꯅꯤ ꯁꯦꯡ ꯁꯦꯡꯅ ꯍꯥꯏꯌꯣ ꯑꯩ ꯀꯩꯁꯨ ꯍꯥꯏꯔꯣꯏ
ꯋꯥꯔꯤ ꯁꯥꯟꯅꯗꯦꯗ ꯋꯥꯔꯤ ꯁꯥꯟꯅꯗꯦ ꯑꯗꯨꯝ ꯍꯥꯏꯔꯒ
ꯎꯝ ꯅꯪ ꯅꯨꯄꯤ ꯑꯃꯨꯛ ꯀꯣꯏꯔꯕꯣ ꯌꯨꯝ ꯄꯥꯜꯂꯕꯣ ꯒꯨꯝꯕꯗꯤ ꯍꯪꯗ꯭ꯔꯣ
ꯍꯪꯗꯦꯍꯦ ꯀꯩꯗꯧꯕꯩ ꯍꯪꯗꯣꯏꯅꯣ ꯃꯥ ꯂꯣꯏ ꯈꯪꯉꯤꯗꯨꯕꯨ ꯅꯪ ꯅꯪꯒꯥ ꯑꯗꯨꯝ ꯐꯥꯎꯅꯔ ꯑꯗꯨꯝ ꯈꯪꯕꯅꯤꯍꯦ ꯅꯪꯅ ꯐꯥꯎꯅꯔꯦ ꯍꯥꯏꯁꯨ ꯑꯗꯨꯝ ꯈꯪꯕꯅꯤ
ꯎꯝ ꯀꯅꯥꯅ ꯍꯥꯏꯕꯤꯕ
ꯀꯩꯅꯣꯗꯣ ꯃꯣꯏ ꯃꯃꯥꯟꯅꯕꯤ ꯂꯩꯗꯨꯗꯤ ꯅꯣꯏ ꯈꯨꯟꯒꯤ ꯋꯥꯡꯃꯗ ꯂꯩꯕꯗꯣ
ꯑꯣ ꯑꯩꯒ ꯀꯣꯏꯅꯔꯤꯁꯦ ꯃꯥ ꯈꯪꯕ꯭ꯔꯥ
ꯅꯪ ꯅꯪ ꯅꯁꯛꯄꯨꯗꯤ ꯈꯪꯉꯝꯃꯣꯏꯕꯀꯣ ꯑꯗꯨꯝ ꯐꯥꯎꯅꯔꯦ ꯍꯥꯏꯕꯗꯤ ꯈꯪꯕꯅꯦꯕ
ꯑꯩꯅ ꯍꯥꯏꯕꯗꯤ ꯑꯩꯈꯣꯏꯒꯤ ꯋꯥꯡꯃꯗ ꯂꯩꯕꯗꯨ ꯍꯥꯏꯕ ꯅꯨ
ꯍꯣꯏ ꯈꯪ ꯈꯪꯕꯅꯤ ꯈꯪꯕꯅꯤ
ꯎꯝ
ꯃꯥꯁꯨ ꯍꯥꯏꯌꯦ ꯈꯪꯉꯨ ꯑꯁ ꯈꯪꯕꯣꯏꯀꯣ ꯑꯁ ꯑꯗꯨ ꯅꯨꯄꯤꯗꯣ ꯃꯤ ꯌꯥꯝ ꯐꯕꯅꯦ ꯒ꯭ꯌꯥꯟꯁꯨ ꯌꯥꯝ ꯇꯥꯏꯅꯦ
ꯇꯥꯕ ꯉꯝꯗꯕ
ꯃꯁꯛꯁꯨ ꯐꯖꯩ ꯏꯁ ꯅꯪ ꯀꯣꯏꯕ ꯑꯗꯩ ꯈꯟ ꯅꯨꯄꯤ ꯈꯟꯕ ꯍꯩꯔꯦꯒ ꯍꯥꯏ
ꯎꯝ
ꯁꯦꯡꯕꯅꯦ
ꯑꯁ ꯑꯩꯁꯨ ꯅꯨꯡꯉꯥꯏꯇꯦꯗ ꯑꯗꯨ ꯅ ꯑꯗꯨ ꯅꯨꯄꯤꯗꯨꯒꯤ ꯈꯜꯂꯒ ꯌꯥ ꯍꯧꯖꯤꯛꯐꯥꯎ ꯅꯪ ꯅꯨꯡꯁꯤꯔꯝꯒꯅꯤ ꯅꯠꯇ꯭ꯔꯣ
ꯑꯁ ꯆꯠꯂꯣꯍꯦ
ꯅꯨꯡꯁꯤꯔꯝꯒꯅꯦꯕ ꯅꯪꯕꯨ ꯐꯣꯟ ꯇꯧꯔꯛꯄ ꯅꯨꯃꯤꯠꯇꯨꯁꯨ ꯃꯥ ꯀꯥꯄꯝꯒꯅꯤ ꯐꯣꯟ ꯊꯝꯃꯒ
ꯀꯥꯞꯄꯥꯝꯃꯣꯢꯍꯦ ꯀꯩꯗꯧꯕꯩ
ꯑꯁ ꯌꯥꯝꯅ ꯅꯨꯡꯁꯤꯔꯝꯕ ꯅꯨꯄꯥꯗꯣ ꯑꯃꯨꯛ ꯐꯥꯎꯅꯕ ꯐꯪꯕ ꯃꯇꯝꯗꯗꯤ ꯀꯩꯗꯧꯗꯦ
ꯎ ꯅꯨꯄꯥ ꯑꯃ ꯈꯪꯅ ꯈꯪꯅꯔꯝꯃꯅꯤ ꯍꯧꯖꯤꯛꯇꯤ
ꯈꯪꯅꯔꯝꯗ꯭ꯔꯗꯤ
ꯈꯪꯅꯔꯝꯃꯅꯤ ꯃꯤꯕꯨꯗꯤ ꯈꯔ ꯄꯤꯛꯄꯅꯦꯕꯀꯣ ꯈꯪꯅ ꯑꯩꯈꯣꯏ ꯏꯕꯥꯅꯤ ꯑꯗꯨꯝ ꯐꯥꯎꯅ ꯃꯇꯝꯁꯨ ꯅꯨꯄꯥ ꯑꯇꯣꯞꯄ ꯑꯗꯨꯝ ꯐꯥꯎ ꯐꯥꯎ ꯐꯥꯎꯔꯛꯄꯅꯦꯕ
ꯅꯆꯤꯟ ꯈꯨꯊꯤꯗꯣ
ꯑꯁꯦꯡꯕꯅꯦ ꯅꯨꯡꯁꯤꯒꯗꯤ ꯑꯗꯨꯝ ꯍꯥꯏꯔꯛꯄꯅꯦ ꯑꯗꯣ ꯑꯩꯅ ꯑꯥꯗ ꯑꯗꯨ ꯑꯗꯨ ꯑꯗꯨꯗꯒꯤꯅꯦ ꯌꯥꯝ ꯑꯗꯨꯝ ꯈꯠꯅꯕꯁꯨ ꯌꯥꯎꯒ꯭ꯔꯦ ꯑꯍꯤ ꯍꯤ ꯍꯤ ꯍ ꯍ ꯍꯍ
ꯅꯪ ꯑꯗꯨ ꯆꯥꯟꯁ ꯂꯧꯔꯤꯅꯦꯕ ꯅꯠꯇ꯭ꯔꯥ
ꯃꯁꯛꯁꯦ ꯌꯥꯝ ꯊꯤꯕꯁꯨ ꯅꯠꯇꯦ ꯅꯪꯅ ꯏꯍꯦꯟ ꯍꯦꯜꯂꯤꯗ